ꯑ
ꯅꯧ
ꯍ ꯇꯏ ꯇꯏ ꯃꯔꯔꯨꯕ ꯇꯥꯔꯤꯌꯦ
ꯅꯨꯡꯉꯥꯏꯔꯤꯕꯣ ꯄꯥꯎ ꯐꯥꯎꯗꯕꯒ ꯀꯨꯏꯔꯦꯅꯦ
ꯍꯣꯏ ꯑꯗꯨꯝ ꯅꯨꯡꯉꯥꯏꯔꯤ ꯍꯥꯏꯇꯥꯔꯦꯅꯦ ꯊꯦꯡꯅꯗꯕꯁꯨ ꯀꯨꯏꯔꯦ
ꯊꯦꯡꯉꯝꯗꯕꯁꯨ ꯀꯨꯏꯔꯦ ꯀꯔꯝ ꯀꯔꯝꯕ ꯄꯥꯜꯂꯤꯒꯦ
ꯑꯁ ꯈꯔ ꯆꯥ ꯈꯔ ꯇꯨꯝ ꯈꯔ ꯁꯥꯟꯅ ꯑꯗꯩꯗꯤ ꯍꯧꯖꯤꯛꯁꯦ ꯂꯧꯕꯨꯛꯀꯤ ꯃꯇꯝꯁꯨ ꯑꯣꯏꯕꯅꯤꯅꯀꯣ ꯂꯧ ꯈꯔ ꯁꯨꯕ ꯆꯠꯂꯤꯌꯦ
ꯑꯣ ꯌꯨꯝꯗ ꯑꯗꯨꯝ ꯂꯩꯔꯦ ꯑꯗꯨꯗꯤ
ꯎꯖꯤꯃ ꯑꯗꯨꯝ ꯂꯩꯔꯦ ꯍꯥꯏꯗꯤ ꯑꯩꯈꯣꯏꯗꯤ ꯈꯨꯡꯒꯪꯅꯤꯅ ꯑꯩꯈꯣꯏꯔꯣꯝꯗ ꯍꯧꯖꯤꯛ ꯂꯧ ꯎꯕꯒꯤ ꯃꯇꯥꯡꯗꯣ ꯍꯧꯖꯤꯛ ꯑꯗꯨꯝꯁꯤꯡ ꯏꯁꯤꯡꯗꯣ ꯌꯥꯝ ꯀꯟꯅꯗꯤ ꯏꯁꯤꯡꯗꯣ ꯂꯩꯗ꯭ꯔꯤꯕꯀꯣ
ꯑ
ꯁꯣꯝ ꯑꯩꯈꯣꯏꯒꯤ ꯀꯩ ꯍꯥꯏꯗꯣꯏꯅꯣ ꯀꯦꯅꯦꯜ ꯃꯆꯥ ꯑꯃ ꯂꯩꯌꯦ
ꯑꯥ
ꯑꯗꯒꯤ ꯏꯁꯤꯡ ꯈꯔ ꯌꯥꯎꯕꯗꯣ ꯑꯗꯨ ꯆꯤꯡꯈꯠꯅꯔꯒ ꯂꯧꯕꯨꯛꯇ ꯀꯟꯅ ꯇꯧꯅꯔꯤ
ꯑꯣ ꯑꯁ ꯍꯧꯖꯤꯛꯁꯦ ꯑꯗꯨꯅꯤ ꯊꯕꯛꯇꯤ ꯐꯖꯅ ꯆꯤꯜꯂꯝꯃꯅꯤ ꯑꯗꯨꯗꯤ
ꯎꯝ ꯊꯕꯛꯁꯦ ꯈꯔ ꯈꯔ ꯍꯧꯔꯦ ꯍꯥꯏꯗꯤ ꯏꯁꯤꯡꯗꯣ ꯍꯟꯗꯛ ꯁꯤ ꯅꯣꯡꯁꯤꯡꯁꯤꯁꯨ ꯌꯥꯝ ꯆꯥꯡ ꯅꯥꯏꯗꯦꯕ
ꯍꯣꯏ ꯍꯣꯏ ꯆꯥꯡ ꯅꯥꯏꯗꯦꯦ
ꯑꯗꯨꯅ ꯂꯧ ꯄꯥꯜꯂꯣꯏꯗꯅ ꯃꯌꯥꯝꯁꯦ ꯄꯥꯈꯠꯅꯕꯗꯅꯦ
ꯑꯥ
ꯀꯣꯏꯆꯦꯟ ꯆꯟꯗꯅ ꯏꯁꯤꯡ ꯃꯥꯏꯁꯤꯡ ꯀꯩꯅꯣ ꯇꯧ ꯂꯩꯔꯦꯅꯦ
ꯍꯣꯏ ꯍꯧꯖꯤꯛꯁꯦ ꯅꯣꯡ ꯆꯨꯕ ꯃꯇꯝꯗꯤ ꯑꯣꯏꯔꯕꯅꯤꯅꯦ
ꯅꯣꯡ ꯁꯨ ꯃꯇꯝꯁꯨ ꯑꯣꯏꯔꯦ ꯅꯣꯡꯁꯦ ꯑꯁ ꯈꯪꯗꯦ ꯑꯩꯈꯣꯏꯒꯤ ꯑꯩꯈꯣꯏꯗꯤ ꯇꯨꯔꯦꯟꯁꯨ ꯂꯩꯇꯦꯕ ꯀꯟꯅ
ꯑꯥ
ꯑꯗꯨꯝ ꯑꯗꯨꯒꯤ ꯀꯦꯅꯦꯜ ꯃꯆꯥ ꯂꯩꯕꯗꯒꯤ ꯏꯁꯤꯡꯗ ꯂꯧꯕꯅꯤꯗ
ꯑꯣ
ꯑꯩꯈꯣꯏꯒꯤ ꯍꯦꯛ ꯃꯅꯤꯡꯗ ꯂꯧꯕꯨꯛꯇꯨꯒꯤ ꯃꯅꯤꯡꯗ ꯑꯩꯈꯣꯏꯒꯤ ꯆꯤꯡꯅꯦꯕ ꯂꯩꯔꯤꯁꯦ
ꯑꯥ
ꯍꯥꯏꯕꯗꯤ ꯂꯝꯗꯣ ꯈꯔ ꯇꯣꯡꯕ ꯍꯥꯏꯇꯥꯔꯦꯅꯦ ꯑꯩꯈꯣꯏꯒꯤ ꯂꯧꯕꯨꯛ ꯂꯩꯔꯤꯁꯤꯡꯗꯣ
ꯍꯣꯏꯅꯦ
ꯑꯗꯨꯗꯨꯅ ꯆꯤꯡꯗ ꯂꯩꯕ ꯂꯥꯛꯀꯗꯕ ꯂꯣꯛꯇꯒꯤ ꯂꯥꯛꯀꯗꯕꯁꯤꯡꯗꯣ ꯂꯥꯛꯇ꯭ꯔꯤꯑꯔꯤꯕ
ꯑꯣ ꯅꯣꯡ ꯆꯨꯗ꯭ꯔꯕꯅꯤꯅ
ꯎꯝ ꯑꯁ ꯆꯤꯡꯒ ꯍꯥꯏꯕꯅꯤ ꯆꯤꯡꯒ ꯂꯣꯏ ꯃꯔꯨ ꯀꯣꯛꯑꯕꯣꯅꯤꯗ
ꯎꯝ ꯍꯧꯖꯤꯛꯀꯥꯟꯗꯤ ꯑꯁ ꯌꯥꯗ꯭ꯔꯦꯅꯦ ꯍꯣꯏꯅꯦ
ꯑꯗꯨꯀꯣ
ꯍꯣꯏꯅꯦ ꯁꯥꯁꯨ ꯁꯥꯔꯦ ꯐꯖꯅ
ꯁꯔꯦ
ꯀ꯭ꯂꯥꯏꯃꯦꯠꯁꯤ ꯒ꯭ꯌꯥꯟ ꯇꯥꯗ꯭ꯔꯦꯕ ꯋꯦꯗꯔꯁꯦ
ꯑꯗꯗꯤ ꯎ ꯋꯥ ꯐꯖꯅ ꯀꯣꯛꯊꯣꯛꯑꯦꯕ
ꯑꯗꯨꯒ ꯑꯁꯣꯝ ꯌꯨꯔꯣꯞ ꯂꯣꯝꯗꯁꯨ ꯍꯧꯖꯤꯛ ꯍꯤꯠ ꯋꯦꯞ ꯑꯅ ꯀꯟꯅ ꯁꯥꯗꯅ ꯈꯣꯠꯇꯅ ꯇꯧꯅꯕꯗꯣ ꯈꯪꯕ ꯅꯠꯇ꯭ꯔꯣ
ꯑꯣ ꯎꯏꯁꯤ ꯎꯏ ꯃꯣꯏꯁꯦ ꯀꯩꯅꯣ ꯂꯝꯕꯤꯗ ꯈꯥꯝꯕ ꯒꯥꯔꯤꯒꯤ
ꯑꯥꯤ ꯑꯥ ꯏꯁꯇꯤꯀꯔꯅ ꯄꯒꯁꯦ ꯂꯣꯏ ꯄꯣꯝꯈꯠꯇꯅ ꯇꯧꯕꯗꯣ ꯃꯣꯏꯒꯤ ꯑꯗꯣ ꯍꯧꯖꯤꯛ ꯍꯤꯠ ꯋꯦꯞꯁꯦ ꯑꯗꯨꯝ ꯂꯩꯕꯖꯥꯠꯅꯦꯕ
ꯃꯈꯣꯏ ꯆꯨꯝꯃꯦ ꯅꯪ ꯍꯥꯏꯗꯣꯏꯁꯨ
ꯑꯗꯨꯗꯒꯤ ꯏꯟꯗꯤꯌꯥ ꯃꯅꯨꯡꯗ ꯐꯠꯇꯐꯥꯎꯗ ꯐꯖꯅ ꯁꯥꯕ ꯌꯥꯎꯔꯝꯒꯅꯤ ꯈꯜꯂꯦ
ꯏꯟꯗꯤꯌꯥꯗꯤ ꯁꯥꯊꯤꯕꯅꯦꯍꯦ ꯍꯤꯠ ꯋꯦꯕ ꯂꯥꯏꯟ ꯄꯥꯈꯠꯅꯅꯤ ꯑꯗꯨꯒ ꯅꯨꯡꯁꯥ ꯁꯔꯨ ꯆꯥ ꯊꯛꯒꯠꯂꯛꯏꯃꯤꯅꯣ ꯑꯩꯈꯣꯏ ꯍꯁꯇꯥꯗ ꯄꯥꯝꯝꯕꯩ ꯆꯥꯡꯁꯦ
ꯑꯗꯨꯅꯦ ꯁꯥꯔꯦ ꯆꯥ ꯏꯪꯉꯦ ꯆꯥ ꯅꯠꯇ꯭ꯔꯥ
ꯑꯗꯨꯅꯦ ꯆꯥꯗ ꯂꯣꯏ ꯇꯥꯏꯅꯩꯑꯕ
ꯑ ꯆꯥꯁꯤꯗꯤ ꯑꯁꯦꯡꯕꯗꯤ ꯏꯪ ꯕꯗ ꯊꯛꯄꯅꯗꯤ ꯌꯥꯝ ꯅꯨꯡꯉꯥꯏꯕꯅꯤꯗ
ꯃꯥꯅꯦ ꯁꯥꯒꯠꯗꯅꯕ ꯊꯥꯀꯗꯕꯅꯦꯝꯕ
ꯑꯥ ꯏꯟꯗꯤꯌꯥꯗꯗꯤ ꯑꯗꯨꯝ ꯃꯌꯥꯝ ꯄꯥꯝ ꯄꯥꯝꯅ ꯊꯛꯅꯩꯅꯦ ꯆꯥꯖꯦ ꯆꯥ ꯌꯥꯎꯗ꯭ꯔꯒꯗꯤ
ꯑꯗꯨꯅꯦ ꯆꯥ ꯌꯥꯎꯗ꯭ꯔꯗꯤ ꯍꯤꯡꯕ ꯉꯝꯗꯦ ꯁꯝꯅ ꯍꯥꯏꯔꯕꯗ ꯑꯩꯈꯣꯏꯅ ꯇ꯭ꯔꯦꯟ ꯇꯣꯡꯕ ꯈꯪꯗꯦ ꯕꯁ ꯇꯣꯡꯕꯗ ꯑꯗꯨꯝ ꯆꯥ ꯌꯣꯟꯕ ꯆꯪꯉꯛꯏꯗꯨꯅꯤ
ꯒꯤ ꯑꯗꯨꯒꯤ ꯃꯇꯧ ꯇꯝꯗꯅ ꯑꯩꯈꯣꯏ ꯁ꯭ꯋꯥꯏꯗꯁꯨ ꯑꯗꯨꯝ ꯍꯧꯖꯤꯛꯇꯤ
ꯇꯧꯔꯦ ꯑꯁ ꯑꯩꯗꯤ ꯈꯜꯂꯤꯕꯅꯤꯅꯦ ꯀꯔꯤꯒꯨꯝꯕ ꯃꯅꯤꯄꯨꯔꯗ ꯇ꯭ꯔꯦꯟꯒ ꯆꯪꯅꯛꯑꯗꯤ ꯑꯩꯗꯤ ꯆꯥ ꯌꯣꯟꯕ ꯆꯠꯂꯅꯤꯕꯣ
ꯑꯗꯨꯅꯕꯨ ꯐꯔꯗ꯭ꯔꯥ ꯈꯪꯗꯦꯅꯦ ꯊꯕꯛꯀ ꯃꯥꯅꯦ ꯃꯥꯅꯦ
ꯂꯨꯄꯥꯅꯦ ꯂꯨꯄꯥ ꯂꯨꯄꯥ ꯆꯥꯝ ꯊꯥꯗꯕꯗ ꯆꯥꯖꯦ ꯐꯖꯅ ꯂꯨꯄꯥ ꯀꯌꯥꯅꯣ ꯌꯣꯟꯗꯣꯏꯁꯦ
ꯑꯁ ꯌꯣꯟꯕꯅꯤ ꯌꯣꯟꯕꯅꯤ ꯆꯥꯁꯤꯗꯤ
ꯂꯨꯄꯥ ꯂꯤꯁꯤꯡ ꯑꯃ ꯃꯌꯥꯏꯗꯤ ꯆꯣꯡꯊꯣꯛꯀꯅꯤꯕ
ꯆꯉꯥꯡꯒ ꯌꯣꯜꯂꯤꯖꯦ ꯍꯥꯏꯗꯤ ꯆꯉꯥꯡꯗꯣ ꯃꯣꯏ ꯏꯁꯤꯡꯗꯣ ꯁꯤꯟ ꯁꯤꯟꯂꯒ ꯇꯧꯕꯁꯨ ꯌꯥꯎꯔꯝ
ꯌꯥ ꯌꯥꯎꯔꯤꯅꯤ ꯌꯥꯎꯔꯤꯅꯤ
ꯃꯌꯥꯛꯇꯨ ꯍꯟꯗ꯭ꯔꯤꯚꯥꯎꯗꯤ ꯑꯗꯨꯝ ꯇꯧꯗꯣꯏꯅꯦꯕ ꯃꯣꯏꯖꯨ ꯑꯗꯨꯗꯩ ꯆꯤꯅꯤꯁꯨ ꯍꯧꯖꯤꯛꯀꯥꯟꯗꯤ ꯃꯌꯥꯝꯖꯦ ꯆꯤꯅꯤ ꯆꯥꯟꯅꯗ꯭ꯔꯦꯅ
ꯆꯥꯟꯅꯗꯦ
ꯆꯤꯅꯤꯁꯨ ꯁꯦꯞ ꯑꯣꯏꯔꯦꯕ ꯆꯤꯅꯤ ꯍꯥꯞꯅꯤꯡꯕ ꯀꯥꯡꯒꯨꯅ ꯍꯥꯞꯄꯤꯔꯅꯤ ꯑꯗꯨꯒ ꯆꯥꯅꯤꯡꯗꯕ ꯀꯥ ꯀꯥꯡꯕꯨꯨꯅ ꯍꯥꯞꯄꯔꯣꯏ ꯑꯗꯨꯅ ꯍꯧꯖꯤꯛꯁꯦ ꯆꯥ ꯌꯣꯟꯕ ꯅꯪꯕꯨ ꯐꯔꯦꯗ
ꯑꯗꯨꯅꯦ ꯆꯥꯒꯤ ꯕꯤꯖꯣꯅꯦꯁ ꯑꯃ ꯍꯧꯗꯣꯛ ꯑꯁꯦ
ꯆꯥ ꯌꯣꯜꯂꯒ ꯃꯤ ꯄꯩꯁꯥ ꯄꯥꯏꯕ ꯃꯌꯥꯝ ꯑꯃ ꯂꯩꯔꯤꯝꯕꯅꯤ ꯀꯩꯅꯣꯅꯦ
ꯑꯗꯨꯅꯦ ꯑꯁ ꯑꯗꯣ ꯀꯩꯒꯨꯝꯕ ꯇ꯭ꯔꯦꯟꯖꯤ ꯆꯪꯉꯛ ꯇꯥꯗꯤ ꯑꯗꯨꯝ ꯇ꯭ꯔꯦꯟꯗ ꯂꯥꯛꯄꯁꯤꯡꯗꯨꯗ ꯀꯥꯈꯠꯂꯒ ꯌꯣꯜꯂꯅꯤ ꯑꯃꯨꯛ ꯀꯧꯝꯗꯔꯛ ꯀꯅꯤ ꯑꯃꯨꯛ ꯌꯣꯜꯂꯅꯤ ꯃꯔꯛꯇ ꯆꯥꯅꯥ ꯈꯔ ꯉꯎꯁꯟꯅꯤ
ꯑꯗꯨꯒ ꯑꯃꯨꯛ ꯃꯔ
ꯖꯦ ꯖꯥꯠ- ꯖꯥꯠ
ꯃꯔꯛ ꯃꯔꯛꯇꯅ ꯁꯥꯟꯅꯄꯣꯠꯀꯨꯝꯕ ꯀꯩꯒꯨꯝꯕ ꯈꯔ ꯍꯦꯛ ꯌꯣꯟꯖꯟꯕꯤ ꯕꯥ
ꯑꯗꯩꯗꯤ ꯀꯩꯅꯣꯗ ꯍꯩꯒꯨꯝꯕꯩꯗꯤ ꯑꯩꯈꯣꯏ ꯑꯁꯣꯝ ꯅꯥꯀꯟꯗ ꯑꯩꯈꯣꯏꯅ ꯂꯩꯔꯝ ꯍꯥꯟꯅ ꯂꯩꯔꯝꯕ ꯑꯦꯝ ꯌꯨ ꯔꯨꯝꯒꯤ ꯍꯣꯁꯇꯦꯜꯗ
ꯑ ꯑꯣ ꯑꯁ
ꯃꯗꯨꯗꯨ ꯌꯦꯛꯇ ꯀꯥꯈꯠꯂ ꯍꯦꯛꯎꯗꯧꯅꯦ ꯕꯣꯔꯥ-ꯕꯣꯔꯥ ꯍꯦꯛꯇ
ꯑꯥ ꯑꯆꯥꯔ ꯁꯦꯝꯃꯒ ꯑꯆꯥꯔ ꯁꯦꯝꯃꯒ ꯌꯣꯟꯕꯁꯨ ꯌꯥꯏ ꯑꯗꯨ ꯍꯧꯖꯤꯛꯇꯤ ꯃꯨꯟꯗꯤ ꯃꯨꯟꯅꯔꯛꯑꯃꯅꯤ
ꯗꯥꯏꯔꯦꯛ ꯃꯣꯏꯅ ꯔꯣ ꯑꯣꯏꯅ ꯄꯥꯝꯅ ꯔꯣ ꯑꯣꯏꯅ ꯈꯥꯏꯔ ꯌꯣꯟꯕꯤꯕꯁꯨ ꯌꯥꯏ
ꯌꯥꯏꯌꯦ ꯀꯔꯕꯥꯔꯖꯦ ꯍꯩꯁꯤꯡꯉꯗꯤ ꯑꯗꯨꯝ ꯇꯧꯕ ꯌꯥꯕ ꯄꯣꯠꯅꯤꯅꯦ ꯑꯩꯈꯣꯏꯅ ꯁꯨꯝ
ꯄꯩꯁꯥꯕꯨ ꯇꯥꯅꯤꯡꯉꯗꯤ ꯇꯥꯟꯚꯝꯒꯤ ꯇꯥꯟꯚꯝ ꯉꯥꯛꯇꯅꯤ ꯑꯗꯨꯅꯤꯗ
ꯑꯩꯈꯣꯏꯅ ꯂꯥꯏꯔꯤꯛꯁꯨ ꯑꯃꯨꯛ ꯈꯔ ꯀꯥꯕꯛ ꯀꯥꯕꯛ ꯇꯝꯃꯨꯒꯨꯝ ꯇꯧ ꯑꯗꯩꯗꯤ ꯊꯕꯛ ꯇꯧꯅꯕ ꯍꯣꯠꯅꯔꯤꯝꯅꯤꯅ ꯑꯗꯨꯒꯤ ꯕꯤꯖꯤꯅꯦꯁꯀꯤ ꯍꯦꯛꯁꯨ ꯆꯪꯖꯟ ꯉꯝꯗꯕꯗꯨꯅꯦꯕ ꯑꯩꯈꯣꯏꯅ ꯇꯧꯔꯤꯁꯦ
ꯑꯗꯨꯅꯦ ꯑꯩꯖꯨ ꯍꯧꯖꯤꯛ ꯈꯜꯂꯤꯁꯦ ꯃꯤꯠꯁꯤꯗ ꯂꯥꯢꯔꯤꯛꯀ ꯎꯔꯛꯇ꯭ꯔꯦꯗ ꯄꯩꯁꯥ ꯀꯃꯥꯏꯅ ꯇꯥꯟꯁꯤꯒꯦ ꯁꯤꯅꯤꯛ ꯍꯧ ꯑꯩꯈꯣꯏꯅ ꯎꯔꯤꯖꯦ
ꯃꯥꯅꯦ ꯃꯥꯅꯦ ꯇꯥꯡꯒꯗꯕꯅꯤ ꯀꯩꯅꯣ ꯇꯧꯕ ꯌꯥꯕ ꯀꯩ ꯀꯩ ꯈꯔ ꯊꯤꯔꯒ ꯑꯗꯩꯗꯤ ꯎꯝ ꯅꯣꯏ ꯂꯧꯒꯤ ꯈꯥꯎꯕ ꯌꯩꯕ ꯈꯣꯠꯄ ꯇꯧꯕꯗꯨꯗ ꯃꯤ ꯋꯥꯠꯂꯗꯤ ꯍꯥꯏꯔꯣꯏꯍꯦ
ꯑꯦ ꯑꯗꯨꯏꯗꯤ ꯂꯧꯒꯤ ꯍꯥꯏꯔꯛꯀꯁꯦ ꯂꯧꯒꯤꯗꯤꯅꯦ
ꯑ
ꯍꯧꯖꯤꯛ ꯑꯩꯈꯣꯏꯅ ꯇꯧꯗꯣꯏꯁꯦ ꯄꯥꯝꯜꯂꯤꯕ ꯈꯣꯠꯄ ꯑꯗꯨꯐꯧꯗ ꯍꯧꯖꯤꯛ ꯃꯦꯆꯤꯟ ꯂꯥꯛꯑꯦ ꯑꯩꯌꯦ ꯍꯧꯖꯤꯛ ꯑꯩꯅ ꯇꯧꯖꯩ ꯁꯤꯅ ꯑꯩꯈꯣꯏꯒꯤ ꯂꯧꯒꯤ ꯂꯧꯔꯤꯌꯥ ꯌꯥꯟꯕ ꯈꯥꯆꯤꯟꯗ ꯈꯔ ꯇꯧꯔꯅꯤꯀꯣ
ꯑꯝ
ꯑꯇꯩ ꯍꯥꯏꯐꯦꯠ ꯍꯥꯏꯕꯗꯤ ꯐꯣꯔꯁꯟꯒꯨꯝꯕ ꯇ꯭ꯔꯦꯛꯇꯔꯒꯨꯝꯕ ꯃꯣꯏꯅ ꯌꯧꯕ ꯉꯝꯗ ꯖꯒꯥꯗꯨꯅ ꯃꯈꯣꯏꯅ ꯇꯧꯗꯣꯏꯔꯤꯁꯦ
ꯑ
ꯐꯣꯏꯒꯥꯏꯈ꯭ꯔꯅꯤ
ꯑꯝ
ꯑꯗꯩꯗꯤ ꯂꯧ ꯂꯤꯡꯕꯒꯤ ꯏꯁꯤꯡꯗꯣ ꯐꯖꯅ ꯐꯧꯗꯣ ꯍꯨꯟꯖꯤꯟꯈ꯭ꯔꯅꯤ ꯑꯗꯨꯗꯩꯗꯤ ꯆꯥꯎꯄ ꯌꯦꯡꯉꯅꯤ ꯅꯥꯄꯤ ꯍꯥꯕꯤ ꯍꯥꯏꯐꯦꯠ ꯁꯦꯡꯗꯣꯛ ꯈꯣꯠꯇꯣꯛ ꯂ ꯄꯦꯡꯕ ꯇꯧꯕꯗꯣ
ꯑꯥ
ꯑꯗꯨ ꯇꯧꯔꯛꯅꯤ ꯑꯗꯨ ꯂꯧ ꯁꯥꯠꯂꯛꯄꯗꯩꯗꯤ ꯃꯤꯒꯤ ꯊꯕꯛ ꯌꯥꯎꯗꯣꯏ ꯃꯦꯆꯤꯟ ꯉꯥꯛꯇꯗꯤ ꯂꯥꯛꯀꯗꯣꯏ
ꯑꯧ ꯆꯥꯎꯈꯠꯂꯕꯗꯤꯅꯦ ꯍꯧꯖꯤꯛꯁꯦ ꯑꯗꯨꯕꯨꯗꯤ
ꯃꯥꯅꯦ ꯍꯥꯟꯅꯗꯤ ꯑꯉꯥꯡ ꯑꯣꯏꯔꯤꯉꯩꯗꯀꯣ ꯑꯁ ꯂꯧꯔꯣꯛꯄꯥꯟ ꯍꯥꯏꯔꯛꯄꯁꯦꯕꯣ ꯌꯨꯝꯗꯒ ꯂꯩꯅꯤꯡꯕꯖꯥꯠ ꯅꯠꯇꯦꯅ
ꯍꯣꯏ ꯍꯣꯏ ꯊꯕꯛꯇꯣ
ꯊꯕꯛꯁꯨ ꯌꯥꯝꯃꯟꯗꯅ ꯆꯦꯟꯅꯤꯡꯕ ꯑꯃ ꯐꯥꯎꯋꯦ ꯑꯗꯣ ꯁ ꯃꯔꯛꯇ ꯑꯩꯈꯣꯏꯒꯤ ꯏꯃꯥꯅ ꯍꯥꯏꯕ ꯂꯧꯕꯨꯗ ꯂꯥꯎ ꯉꯁꯤꯗꯤ ꯍꯥꯏꯕꯁꯦ
ꯑ
ꯇꯠꯍꯟꯗꯅ ꯉꯁꯤ ꯑꯦꯛꯖꯥꯝ ꯂꯩ ꯌꯥꯔꯣꯏꯁꯤ ꯆꯠꯇ ꯌꯥꯔꯣꯏ ꯑꯦꯛꯖꯥꯝ ꯂꯩꯌꯦꯅ ꯆꯦꯜꯂꯤꯕꯅꯤ ꯁ꯭ꯀꯨꯜꯗ
ꯑ ꯍꯣ ꯍꯣꯏ
ꯁꯟꯗꯤꯒꯤ ꯕꯨꯛꯇꯣ ꯑꯦꯛꯁꯇ꯭ꯔꯥ ꯀ꯭ꯂꯥꯁ ꯂꯩꯅ ꯆꯠꯂꯤꯕꯅꯤꯅꯦꯍ ꯌꯥꯗꯗꯤ ꯃꯇꯝꯗꯨꯗ ꯇꯥꯜꯂꯛꯑꯦꯕ ꯌꯥꯝꯅ ꯋꯥꯔꯛꯑꯦꯕ
ꯍꯣꯏ ꯍꯣꯏ
ꯍꯧꯖꯤꯛꯀꯤ ꯍꯥꯏꯗꯤ ꯀꯝ ꯈꯟꯕꯤꯗ꯭ꯔꯦꯗ
ꯃꯥꯅꯤ ꯑꯗꯨꯅꯕꯨ ꯃꯤꯁꯤꯡꯁꯤꯁꯨ ꯂꯧ ꯁꯨꯗꯧꯕꯗꯤ ꯃꯤꯉꯣꯟꯗ ꯁꯨꯍꯜꯂꯒ ꯍꯧ ꯈꯔ ꯀꯥꯔꯒ ꯑꯗꯨꯝ ꯇꯧꯕꯅ ꯐꯩꯌꯦꯅ ꯈꯟꯅꯔꯤꯁꯤꯅꯦꯅꯦ
ꯑꯣꯏꯅꯦ ꯑꯗꯨꯅꯦ ꯑꯩꯈꯣꯏꯒꯤ ꯍꯧꯖꯤꯛꯀꯥꯟꯗꯤ ꯌꯥꯝ ꯅꯨꯡꯉꯥꯏꯁꯦ ꯂꯧ ꯍꯥꯏꯐꯦꯠ ꯑꯩꯈꯣꯏꯅ ꯊꯕꯛ ꯈꯔ ꯁꯨꯗꯣꯏꯁꯦ ꯀꯩꯅꯣꯗ ꯑꯩꯈꯣꯏꯒꯤ ꯐꯋꯥꯏ ꯄꯩꯕꯗꯨꯁꯨ ꯑꯩꯈꯣꯏ ꯑꯃꯅꯤ ꯃꯥꯟꯅꯔꯒ ꯄꯩꯕ ꯀꯩꯁꯨ ꯅꯠꯇꯦꯕ
ꯑꯥ
ꯑ ꯄꯩꯗꯧ ꯅꯠꯇꯦ ꯑꯗꯨꯝ ꯍꯥꯏꯐꯦꯠ ꯑꯍꯥꯟꯕꯒꯤꯗꯣ ꯃꯐꯝ ꯀꯥꯏꯗꯅꯕ ꯊꯝꯈ꯭ꯔꯅꯤ ꯃꯥꯒꯤꯒꯤ ꯒ꯭ꯔꯥꯎꯟꯒꯤꯗꯣ ꯑꯗꯨꯒ ꯑꯗꯨꯝ ꯄꯥꯡꯒꯠ ꯄꯁꯤꯟꯕ ꯌꯥꯏꯑꯕ
ꯍꯣꯏ
ꯑꯗꯨꯒ ꯌꯨꯝꯗ ꯀꯩꯅꯣꯅ ꯂꯧꯗꯣ ꯀꯩꯅꯣ ꯇꯧꯔꯃꯤꯁꯤꯅ ꯌꯩꯔꯅꯤ
ꯑꯥ
ꯀꯩꯅꯣ ꯇꯧꯔꯛꯑꯅꯤ ꯇ꯭ꯔꯦꯛꯇꯔꯗ ꯍꯣꯜꯂꯛꯑꯅꯤ ꯐꯧꯗꯣ
ꯃꯥꯅꯦ
ꯑꯩꯈꯣꯏ ꯌꯨꯝꯒꯤ ꯀꯩꯗ ꯑꯩꯈꯣꯏꯅ ꯍꯥꯏꯖꯤꯟꯖꯕ ꯈꯤꯇꯅꯦꯕ ꯊꯕꯛ ꯑꯃꯨꯛ
ꯍꯧꯖꯤꯛꯇꯤ ꯌꯥꯝ ꯀꯣꯝꯕ ꯃꯖꯥꯠꯅꯦ ꯎꯝ
ꯍꯥꯏꯗꯤ ꯑꯩꯈꯣꯏꯅ ꯍꯏ ꯑꯉꯥꯡꯩꯗ ꯂꯧ ꯁꯨꯕꯗ ꯄꯨꯔꯥ ꯑꯥꯝꯕ ꯃꯌꯥꯝꯁꯦ ꯂꯧꯁꯨ ꯂꯧ ꯑꯗꯨꯝ ꯆꯠꯂꯦꯕ
ꯃꯥꯅꯦ ꯃꯥꯅꯦ
ꯤ ꯅꯨꯃꯤꯠ ꯍꯨꯝꯅꯤ ꯃꯔꯤꯅꯤ ꯂꯣꯏꯔꯦ
ꯎꯝ
ꯐꯧ ꯀꯪꯍꯟꯕꯒꯤ ꯉꯥꯏꯍꯩꯕꯗꯨꯣ ꯂꯣꯏꯔꯦ
ꯍꯣꯏ ꯃꯦꯆꯤꯟꯁꯤꯁꯨ ꯆꯥꯎꯈꯠꯂꯦ ꯆꯥꯎꯈꯠꯂꯦꯅꯦ ꯐꯖꯅ ꯍꯧꯖꯤꯛꯇꯤ
ꯆꯥꯎꯈꯠꯂꯤ ꯆꯥꯎꯈꯠꯂꯤ ꯅꯪ ꯃꯦꯆꯤꯟꯒꯤ ꯂꯧꯕ ꯆꯠꯂꯛꯇ꯭ꯔꯣ
ꯆꯂꯦ
ꯃꯦꯆꯤꯟ ꯃꯇꯨꯡ ꯏꯟꯅꯔꯒ ꯑꯩꯈꯣꯏꯒꯤ ꯃꯦꯆꯤꯟ ꯁꯨꯕ ꯌꯥꯎꯕꯗ ꯅꯣꯏ ꯁꯪꯉꯝꯗ ꯀꯌꯥ ꯁꯥꯏ
ꯑꯩꯈꯣꯏꯁꯦ ꯆꯞ ꯆꯥꯕꯗꯤ ꯈꯪꯗꯦ ꯑꯩꯁꯦ ꯑꯩꯈꯣꯏꯒꯤ ꯃꯥꯃ ꯑꯝꯅ ꯇꯧꯕꯅꯦꯕꯀꯣ ꯑꯗꯣ ꯄꯩꯁꯥ ꯅꯨꯡꯁꯥꯗꯣ ꯃꯥ ꯂꯣꯏ ꯇꯧꯕꯅꯤꯅ ꯑꯩꯁꯨ ꯀꯌꯥ ꯍꯪꯗꯕ
ꯑꯣ ꯑꯩꯈꯣꯏꯅ ꯁꯪꯉꯝꯗ ꯂꯨꯄꯥ ꯆꯥ ꯃꯡꯈꯩ ꯆꯥꯡ ꯁꯥꯏꯌꯦ
ꯑꯣ
ꯍꯥꯏꯗꯤ ꯁꯪꯉꯝ ꯑꯃ ꯁꯨꯕꯁꯦ ꯆꯥꯎꯔꯥꯛꯄ ꯄꯨꯡ ꯑꯃ ꯃꯈꯥꯏ ꯁꯨꯃꯥꯏꯅ ꯆꯪꯉꯦꯕ ꯄꯨꯡ ꯑꯅꯤ ꯐꯕꯥꯠꯇꯕꯤꯗ
ꯑꯩꯗꯤ ꯊꯣꯏꯅꯕꯨ ꯁꯨꯗ꯭ꯔꯦꯗ ꯂꯧꯗꯦ ꯍꯥꯏꯗꯤ ꯑꯩꯈꯣꯏꯒꯤꯗꯤ ꯃꯤ ꯂꯩꯇꯦꯗꯀꯣ ꯃꯤꯉꯣꯟꯗ ꯁꯨꯍꯜꯂꯦꯕ ꯑꯗꯨꯅ ꯐꯧ ꯐꯧꯕꯣ ꯀꯥꯔꯒ ꯑꯗꯨꯅꯦ ꯇꯧꯔꯤꯁꯦ ꯑꯩꯈꯣꯏꯒꯤꯅ ꯑꯃꯨꯛ ꯑꯗꯨꯅꯤꯅꯦ ꯍꯧꯖꯤꯛꯇꯤ ꯂꯧ ꯁꯨꯕꯁꯤꯐꯥꯎꯗ ꯁꯨꯅꯥꯗ꯭ꯔꯥꯎꯅꯤꯅꯦ ꯃꯤꯖꯤꯤꯡꯁꯦ
ꯃꯥꯅꯦꯦ ꯑ ꯏꯁꯥꯒꯤ ꯂꯧ ꯁꯨꯕ ꯅꯠꯇꯕ ꯑꯩꯈꯣꯏꯒꯤ ꯃꯤꯒꯤ ꯃꯦꯆꯤꯟ ꯑꯩꯈꯣꯏ ꯃꯦꯆꯤꯟ ꯂꯩꯕ ꯌꯥꯎꯋꯤꯗꯅ ꯃꯦꯆꯤꯟꯒꯤ ꯑꯩꯈꯣꯏ ꯃꯇꯦꯡ ꯄꯥꯡꯕ ꯆꯠꯄꯗꯣ ꯅꯧ ꯑꯩꯈꯣꯏꯒꯤ ꯐꯧ ꯍꯣꯟꯖꯟꯕ ꯈꯣꯠꯆꯟꯕ ꯑꯃ ꯃꯦꯆꯤꯡ ꯍꯥꯞꯆꯤꯟꯕꯒꯤꯗꯣ ꯁ ꯅꯣꯡ ꯃ ꯂꯄꯥ ꯂꯤꯁꯤꯡ ꯁ ꯆ ꯐꯅꯤꯗ
ꯑꯣ ꯍ
ꯂꯧ ꯁꯪꯝ ꯇꯔꯥꯁꯤ ꯀꯩꯁꯨ ꯅꯠꯇꯦꯕ ꯅꯣꯡꯃꯗ ꯑꯗꯨꯝ ꯏꯔꯥꯏ ꯂꯥꯏꯅ ꯑꯗꯨꯝ ꯇꯧꯋꯦꯕ
ꯍꯧꯖꯤꯛꯇꯤ ꯃꯦꯆꯤꯟꯅ ꯃꯦꯆꯤꯟ ꯂꯩꯕ ꯃꯤꯅ ꯀꯩꯅꯣ ꯇꯧꯗꯣꯏꯅꯤꯅꯤ ꯊꯕꯛꯁꯦ ꯄꯁꯥ ꯄꯥꯏ ꯀ ꯔꯤꯖꯤ ꯃꯦꯆꯤꯟ ꯂꯩ ꯉꯝꯝꯕꯄ ꯃꯤꯅꯅꯤ ꯎꯝ
ꯍꯧꯖꯤꯛ ꯀꯟꯇ꯭ꯔꯦꯛꯇꯔꯁꯨ ꯍꯧꯖꯤꯛꯇꯤ ꯐꯣꯔ ꯕꯥꯏ ꯐꯣꯔ ꯂꯥꯛꯁꯜꯂꯦ
ꯑꯥ
ꯑꯩꯈꯣꯡꯕ ꯍꯣꯣꯡꯕ ꯍꯣꯡꯗꯕ ꯑꯗꯨꯝꯖꯔꯖꯔ ꯊꯧꯖꯟꯈꯤꯕꯅꯤ
ꯑꯗꯨꯅꯦ ꯍꯧꯖꯤꯛꯇꯤ ꯆꯥꯎꯈꯠꯄ ꯍꯥꯏ ꯌꯦꯉꯅꯤ ꯑꯁ ꯃꯤꯑꯣꯏꯕꯒꯤ ꯊꯕꯛ ꯐꯪꯗꯕꯩ ꯆꯥꯡꯗꯤ ꯁꯨꯝ ꯍꯦꯟꯒꯠꯂꯛꯇꯣꯕꯅꯤꯗ ꯑꯃꯃꯣ
ꯑꯗꯨꯅꯤ ꯑꯩꯈꯣꯏꯅ ꯍꯔꯥꯎꯔꯤ ꯃꯠꯁꯤ ꯂꯥꯛꯑꯦꯅꯀꯣ
ꯑꯥ ꯑꯃꯔꯣꯝꯗꯗꯤ ꯃꯤꯗꯤ ꯎꯝ
ꯁꯤꯁꯦ ꯐꯕꯒ ꯐꯠꯇꯕꯒꯁꯦ ꯑꯩꯅ ꯈꯟꯕꯗ ꯑꯗꯨꯝ ꯍꯣꯏ ꯆꯥꯎꯗꯤ ꯆꯥꯎꯈꯠꯂꯦꯕꯨ ꯃꯤꯑꯣꯏꯕꯗ ꯇꯟꯕꯒꯤ ꯃꯆꯥꯗꯤ ꯂꯥꯛꯇꯣꯏꯅꯦꯕ
ꯑꯦ ꯍꯦꯟꯒꯠꯂꯛꯇꯣꯏꯅꯦ ꯇꯟꯕꯒꯤ ꯃꯆꯥꯛꯇ ꯅꯠꯇꯅ ꯍꯥꯏꯗꯤꯅꯦ ꯑꯩꯅ ꯍꯧꯖꯤꯛ ꯃꯦꯆꯤꯟ ꯄꯥꯏꯕ ꯃꯤꯗꯨꯅ ꯑꯗꯨꯝ ꯄꯩꯁꯥꯥꯁ ꯄꯥꯏꯈꯤꯗꯣꯏꯅꯦꯕ ꯍꯥꯏꯗꯤ ꯃꯦꯆꯤꯟ ꯂꯩ ꯉꯝꯖꯗꯕ ꯍꯥꯟꯅꯗꯤ ꯊꯕꯛ ꯁꯨꯖꯔꯝꯕꯗꯣ ꯃꯦꯆꯤꯟꯅ ꯑꯃꯨꯛ ꯊꯕꯛ ꯁꯤꯟꯈ꯭ꯔꯗꯤ ꯃꯥꯏ ꯊꯕꯛꯇꯨ ꯃꯥꯡꯉꯤꯗꯅ ꯑꯃꯔꯣꯝꯗꯗꯤ
ꯃꯥꯅꯦ ꯃꯥꯅꯦ ꯁꯦꯟꯖꯥꯎ ꯀꯥꯏꯕ ꯀꯥꯡꯕꯨꯅ ꯅꯨꯡꯉꯥꯏꯅꯕꯅꯤꯅꯦ
ꯍꯣꯏ ꯍꯣꯏ ꯑꯗꯨꯅꯦ
ꯑꯗꯨ ꯂꯥꯏꯔꯕ ꯃꯤꯗꯗꯤ ꯌꯥꯝꯅ ꯀꯩꯅꯣ ꯇꯧꯋꯤꯗꯅ ꯋꯥꯏꯗꯅ ꯍꯥꯏꯗꯤ ꯅꯣꯡꯃ ꯃꯥꯅꯁꯨꯨ ꯆꯥꯖꯗꯧꯗꯣ ꯃꯦꯆꯤꯟꯅ ꯂꯣꯏ ꯁꯨꯗꯣꯛꯈ꯭ꯔꯗꯤ
ꯎꯝ
ꯄꯩꯁꯥꯗꯨ ꯃꯦꯆꯤꯟꯅꯕꯨꯗꯤ ꯈꯔ ꯈꯔꯕꯨꯗꯤ ꯇꯥꯕꯀꯣ
ꯑꯗꯒꯤ ꯍꯧꯖꯤꯛꯇꯤ
ꯌꯥꯗꯅ ꯑꯁ ꯑꯉꯥꯡ ꯑꯣꯏꯔꯤꯉꯩꯗꯗꯤ ꯀꯩꯅꯣ ꯌꯥꯎꯗ꯭ꯔꯣ ꯅꯣꯏ ꯁꯝꯕꯨꯨ ꯈꯣꯏꯕꯒ ꯆꯠꯂꯛꯇ꯭ꯔꯣ
ꯑꯁ ꯑꯩꯗꯤ ꯀꯌꯥꯕꯨ ꯆꯠꯂꯛꯇꯦ
ꯑꯩꯈꯣꯏꯗꯤ ꯀꯩꯅꯣ ꯂꯩꯌꯦ ꯁꯟꯒꯥꯔꯤ ꯂꯩꯌꯦ
ꯑꯣ ꯑꯁ ꯅꯨꯡꯁꯤꯔꯝꯒꯅꯤ ꯃꯇꯝꯗ
ꯁꯪꯒꯥꯔꯤꯗꯣ ꯍꯧꯖꯤꯛ ꯆꯀꯥ ꯑꯅꯤꯗꯣ
ꯑ
ꯂꯤꯦ
ꯑꯣ ꯑꯆꯥ ꯑꯆꯥ ꯅꯥꯀꯟ ꯀꯩꯅꯣꯗꯒꯨꯝꯕ ꯊꯝꯕ꯭ꯔꯣ ꯌꯨꯝ ꯅꯥꯀꯟꯗꯒꯨꯝꯕ ꯁꯪꯒꯣꯏꯗꯒꯨꯝꯕ
ꯍ ꯁꯪꯒꯣꯏꯗ ꯊꯝꯃꯦ ꯍꯌꯦꯡ ꯀꯣꯏ ꯕꯥꯅ ꯍꯥꯏꯅꯤ ꯑꯗꯨꯗꯣ ꯑꯩꯈꯣꯏ ꯌꯨꯝ ꯍꯧꯖꯤꯛꯒꯤ ꯐꯨꯗꯤ ꯂꯩꯗꯤ ꯂꯩꯌꯦꯕꯨ ꯒꯦꯠꯇꯣ ꯑꯃꯨꯛ ꯈꯤꯇꯪ ꯁꯦꯝꯗꯣꯛꯈꯤꯅꯦ ꯆꯥꯎ ꯃꯁꯥꯒꯤꯅꯤꯅꯀꯣ ꯌꯨꯝꯗ ꯑꯃꯨꯛ ꯈꯔ ꯁꯥꯗ ꯋꯥꯠꯂꯤꯕ ꯑꯗꯒꯤ ꯇ ꯁꯪꯒꯥꯔꯤ ꯄꯅꯤ
ꯑꯣ ꯑꯗꯨꯁꯨ ꯐꯖꯅꯤ ꯀꯩꯅꯣ
ꯈꯜꯗꯤ
ꯗꯤꯖꯥꯏꯟ ꯑꯥ ꯗꯤꯖꯥꯏꯟ ꯇꯥꯃꯣ ꯑꯣꯏꯗꯣꯏꯅꯦ ꯑꯗꯨꯁꯨ
ꯀꯗꯥꯏꯗꯤ ꯁꯪꯒꯥꯔꯤꯅ ꯊꯪꯒꯗ꯭ꯔꯣ ꯋꯥꯏꯗ ꯀ
ꯑꯦ ꯂꯨꯝꯗ꯭ꯔꯗꯤ ꯀꯩꯅꯣ ꯌꯣꯠ ꯌꯥꯎꯔꯤꯗꯨꯗꯤ
ꯌꯣꯟ ꯅ ꯀꯂ ꯁꯦꯝꯃꯅꯤ ꯅꯅꯦ
ꯑ ꯑꯗꯨ ꯑꯗꯨꯅꯦ
ꯐꯖꯅ ꯂꯨꯝꯃꯦꯕ ꯑꯩꯕꯨ ꯊꯥꯡ ꯊꯥꯡ ꯉꯝꯃꯣꯏꯗ ꯀꯗꯥꯏ
ꯑꯗꯨꯅꯦ ꯁꯪꯒꯥꯥꯔꯁꯤ ꯍꯧꯖꯤꯛꯇꯤꯅꯤ ꯄꯣꯔꯗꯕꯨ ꯀꯌꯥꯕꯨ ꯑꯃꯅꯤ ꯑ ꯇꯪꯉꯥꯏꯔꯝꯅꯤ